ꯇꯕ꯭ꯔꯣ ꯇꯥꯏꯌꯦ ꯇꯥꯔꯕꯣ ꯅꯪ
ꯇꯥꯏ ꯇꯥꯏ ꯅꯨꯡꯉꯥꯏꯔꯤꯕ꯭ꯔꯣ
ꯅꯨꯡꯉꯥꯏꯌꯦ ꯑꯩꯁꯨ ꯅꯉꯣꯟꯗ ꯀꯣꯜ ꯇꯧꯒꯦꯅ ꯇꯧꯔꯝꯃꯤꯅꯦ ꯀꯩꯅꯣ ꯌꯥꯎꯁꯪꯁꯤꯕꯨ ꯑꯩꯈꯣꯏꯔꯣꯝꯗꯀꯝꯇ ꯂꯥꯛꯇ꯭ꯔꯕꯣ ꯍꯟꯗꯛꯇꯤ ꯀꯔꯤꯝ ꯄꯥꯎ ꯍꯥꯏꯔꯛꯇ꯭ꯔꯤꯁꯦ
ꯍꯟꯗꯛꯇꯤ ꯂꯥꯛꯇ꯭ꯔꯦꯗ ꯌꯥꯎꯁꯪ ꯃꯃꯥꯡ ꯂꯥꯛꯄꯅꯤ ꯃꯃꯥꯡ ꯂꯥꯛꯄ ꯅꯨꯡꯉꯥꯏ ꯍꯟꯗꯛꯇꯤ ꯂꯥꯛꯇ꯭ꯔꯦ ꯃꯃꯥꯡꯗꯤ ꯅꯣꯏ ꯕꯖꯥꯔꯗ ꯀꯩꯒꯨꯝꯕ ꯅꯝꯃꯅꯣꯉꯥꯏ ꯍꯥꯏꯔꯛꯇꯗꯤ ꯅꯣꯏ ꯊꯣꯛꯇ꯭ꯕꯔꯣ ꯀꯩꯗꯧꯔꯃꯣ ꯍꯥꯏꯁꯨ ꯈꯪꯗ꯭ꯔꯦ ꯕꯗꯤ ꯂꯥꯛꯇ꯭ꯔꯦꯅ ꯍꯟꯗꯛꯇꯤ ꯅꯪ ꯍꯟꯗꯛ ꯄꯨꯊꯣꯛꯄ꯭ꯔꯣ
ꯍꯟꯗꯛꯁꯦ ꯊꯣꯛꯇꯤ ꯊꯣꯛꯑꯦꯕꯀꯣ ꯑꯗꯣ ꯑꯩꯈꯣꯏꯒꯤ ꯕꯖꯥꯔꯒꯤ ꯃꯦꯔꯣꯗ ꯃꯨꯜ ꯂꯦꯗꯅ ꯃꯃꯥꯡꯗꯩꯗꯣ ꯍꯟꯗꯛꯇꯤ ꯄꯨꯂꯤꯁꯅ ꯂꯣꯏ ꯇꯥꯟꯁꯤꯜꯂꯦ ꯍꯥꯏꯗꯤ ꯂꯩꯥꯏꯔꯛꯇ ꯃꯨꯜꯂꯣ ꯈꯣꯠꯂꯣꯅ ꯂꯩꯥꯏꯔꯛꯇ ꯃꯨꯟꯕꯗꯨ ꯍꯥꯏꯗꯤ ꯃꯤ ꯀꯩꯁꯨ ꯂꯥꯛꯇꯦꯕ ꯍꯥꯏꯗꯤ ꯑꯇꯣꯞꯄ ꯂꯝꯒꯤ ꯍꯥꯏꯗꯣꯔꯥ ꯒꯥꯔꯤꯗ ꯀꯩꯗ ꯃꯌꯥꯝ ꯂꯥꯛ ꯄꯗꯣ ꯑꯗꯨꯝ ꯄꯔꯤ ꯃꯦꯔꯣꯟ ꯑꯌꯥꯝꯕ ꯃꯦꯟ ꯑꯩꯈꯣꯏꯒꯤ ꯕꯖꯥꯔꯒꯤ ꯂꯝꯕꯤꯗꯣ ꯂꯥꯛꯄꯗꯤ ꯍꯦꯜꯂꯦ ꯑꯗꯨ ꯃꯅꯨꯡꯗꯗꯤ ꯑꯉꯥꯡ ꯃꯆꯥ ꯀꯩꯀꯩꯕꯨꯗꯤ ꯍꯥꯟꯅꯗꯤ ꯑꯗꯨꯝ ꯃꯨꯟꯕꯅꯦꯕꯀꯣ ꯅꯥꯈꯣꯏ ꯄꯨꯂꯤꯁ ꯂꯥꯛꯑꯀꯥꯟꯗ ꯃꯣꯏ ꯇꯧꯔꯤꯁꯦ ꯊꯧꯔꯤ ꯊꯠꯀꯅꯨ ꯀꯥꯏ ꯊꯧꯔꯤ ꯆꯠꯄꯥꯏꯁꯦ ꯃꯦꯔꯣ ꯈꯛꯇꯗꯤ ꯃꯤ ꯆꯤꯜꯂꯝꯃꯤꯅꯦ ꯍꯧꯖꯤꯛ ꯆꯠꯇꯔ꯭ꯦꯗꯣ ꯌꯥꯝ ꯀꯨꯡꯅ ꯃꯨꯟꯕꯁꯨ ꯑꯗꯨꯒꯤ ꯍꯥꯏꯗꯤ ꯒꯥꯔꯤꯒꯨꯝꯕ ꯑꯦꯛꯁꯤꯗꯦꯟꯒꯨꯝꯕ ꯀꯩꯒꯨꯝꯕ ꯌꯥꯝ ꯊꯣꯛꯀꯟꯕ ꯑꯗꯨꯗꯅꯅꯦꯕ ꯃꯣꯏꯅ ꯃꯦꯔꯣꯠꯇ ꯃꯨꯟꯒꯅꯨꯅꯥ ꯍꯥꯏꯁꯦ ꯃꯣꯏ ꯍꯥꯏꯁꯦ ꯃꯨꯟꯒꯦꯁꯨ ꯈꯨꯂꯛꯇ ꯆꯪꯉꯝ ꯃꯨꯜꯂꯣꯏ ꯈꯨꯂꯣꯛꯇ ꯆꯪꯕꯗꯨꯗꯤ ꯃꯤ ꯂꯥꯛꯍꯥꯛꯇꯛꯅꯤꯅ ꯑꯩꯈꯣꯏꯁꯨ ꯃꯨꯟꯒꯦ ꯑꯗꯨꯒ ꯄꯨꯂꯤꯁ ꯆꯠꯈ꯭ꯔꯀꯥꯟꯗ ꯑꯩꯈꯣꯏꯅ ꯇꯧꯔꯤꯁꯦ ꯑꯃꯨꯛ ꯀꯣꯛꯑꯣ ꯃꯨꯟꯕ ꯑꯗꯨꯒ ꯃꯣꯏ ꯂꯥꯛꯀꯥꯟꯗ ꯑꯃꯨꯛ ꯆꯦꯟꯁꯤꯟꯕ ꯑꯗꯨꯃꯥꯏꯅ ꯇꯧꯔꯦ ꯑꯗꯣ ꯅꯣꯛꯁꯨ ꯗꯨꯝ ꯅꯣꯛ ꯅꯨꯡꯉꯥꯏꯅꯤ ꯀꯩꯅꯣ ꯍꯥꯏꯗꯤ ꯂꯥꯛꯑ ꯅꯣꯏ ꯂꯥꯛꯅꯤ ꯍꯥꯏꯔꯦ ꯈꯣꯠꯂꯛꯀꯦ ꯑꯗꯨꯝ ꯂꯥꯛꯑꯣ
ꯂꯥꯛꯄꯣꯏ ꯂꯥꯛꯀꯦ ꯁꯣꯝꯕ ꯂꯩꯀꯥꯏꯒꯤ ꯀꯔꯤ ꯀꯔꯤ ꯏꯁꯄꯣꯔꯠꯀꯤ ꯀꯩ ꯁꯤꯜꯂꯤꯉꯩꯗ ꯂꯥꯛꯀ ꯐꯪꯗ꯭ꯔꯦꯗ ꯀꯣꯏꯕꯒ ꯐꯪꯗ꯭ꯔꯦꯒ ꯄꯥꯈꯪ ꯄꯨꯟꯁꯤ ꯂꯣꯏꯁꯤꯟꯗꯧꯔꯕ ꯀꯩꯅꯣꯝ ꯇꯧꯔꯤꯗ ꯂꯩꯀꯥꯏꯗ
ꯅꯣꯏꯒꯤ ꯏꯁꯄꯣꯔꯠ ꯀꯩꯀꯩ ꯐꯖꯅ ꯑꯗꯨꯝ ꯇꯧꯕ꯭ꯔꯥ
ꯑꯩꯈꯣꯏ ꯂꯩꯀꯥꯏꯗꯤ ꯏꯁꯄꯣꯔꯠ ꯐꯖꯅ ꯇꯧꯋꯤ ꯑꯗꯣ ꯃꯣꯏ ꯏꯁꯄꯣꯔꯠ ꯐꯖꯅ ꯁꯤꯜꯂꯦꯕ ꯃꯣꯏꯗꯤ ꯃꯣꯏ ꯀ꯭ꯂꯕꯀꯤ ꯃꯣꯏꯒꯤ ꯂꯣꯏꯅ ꯃꯤ ꯂꯣꯏ ꯁꯨꯅ ꯂꯩꯌꯦꯦ ꯑꯗꯨꯒ ꯑꯗꯨꯝ ꯌꯥꯎꯁꯪ ꯏꯁꯄꯣꯠ ꯍꯧꯔꯝꯗꯥꯏꯁꯤ ꯍꯣꯏ ꯌꯨꯝ ꯌꯨꯝ ꯆꯪꯉꯗ꯭ꯔꯣ ꯄꯩꯁꯥ ꯈꯥꯏꯕꯗꯤ ꯇꯧꯋꯦꯕ ꯑꯗꯨꯝ ꯍꯥꯏꯗꯤ ꯑꯩꯈꯣꯏ ꯀꯩꯅꯣꯒꯤ ꯄꯩꯁꯥ ꯈꯥꯏꯕ ꯅꯠꯇꯕ ꯑꯗꯨ ꯑꯃ ꯇꯣꯉꯥꯟꯅ ꯄꯩꯁꯥ ꯈꯥꯏꯕ ꯑꯃ ꯇꯧꯋꯦ ꯎꯝ ꯐꯣꯟꯗꯣ ꯇꯥꯗꯕ꯭ꯔꯥ ꯃꯥꯗꯤ ꯀ꯭ꯔꯣꯛ ꯀ꯭ꯔꯣꯛ ꯇꯧꯕ
ꯑꯣ ꯇ ꯁꯣꯝꯗ ꯀꯩꯅꯣꯝꯃ ꯂꯥꯛꯄ ꯑꯗꯨꯒꯤꯅꯤ ꯌꯥꯎꯁꯪ ꯏꯁꯄꯣꯔꯠꯁꯦ ꯑꯩꯈꯣꯏ ꯁꯣꯟꯝꯕꯁꯨ ꯇꯧꯋꯦ ꯍꯥꯟꯅꯗꯤ ꯏꯁꯄꯣꯔꯠ ꯍꯥꯏꯔꯒ ꯑꯉꯥꯡꯒꯤꯩ ꯀꯩꯗꯪ ꯇꯧꯏꯤ ꯗꯅ ꯍꯧꯖꯤꯛꯀꯥꯟꯗꯤ ꯃꯧꯒꯤꯁꯨ ꯌꯥꯝ ꯇꯧꯔꯦ ꯍꯥꯏꯗꯤ ꯊꯧꯔꯤ ꯆꯤꯡꯕꯤꯒꯨꯝꯕ ꯑꯗꯒꯤ ꯉꯧꯒꯤ ꯐꯨꯠꯕꯣꯜꯒ ꯑꯣꯏꯔ ꯑꯩꯈꯣꯏ ꯍꯟꯗꯛꯁꯨ ꯂꯩꯁꯥꯕꯤꯒ ꯑꯩꯗꯒꯤ ꯉꯧꯕꯒꯤ ꯐꯨꯠꯕꯣꯜ ꯇꯧꯅꯤꯅ ꯍꯥꯏꯌꯦ ꯑꯗꯨꯒꯤꯁꯨ ꯌꯥꯎꯁꯤ ꯈꯣꯠꯁꯤ ꯃꯤ ꯁꯨꯗꯦꯅ ꯍꯥꯏꯕꯅꯦ ꯑꯩ ꯐꯨꯠꯕꯣꯜꯒꯨꯝꯕꯁꯤꯗꯤ ꯍꯩꯇꯦꯗꯅ ꯀꯩꯁꯨ ꯑꯗꯨꯅ ꯑꯩ ꯇꯟꯗꯤ ꯇꯜꯂꯦ ꯑꯗꯨꯗꯣ ꯃꯣꯏ ꯏꯃꯥꯟꯅꯕꯤꯈꯩꯅ ꯃꯣꯏ ꯌꯥꯎꯁꯤ ꯈꯣꯠ ꯆꯦꯀꯥꯗꯤ ꯍꯥꯏꯗꯤ ꯅꯣꯛꯄꯗ ꯅꯨꯡꯉꯥꯏꯗꯣꯔꯤ ꯄꯣꯠꯅꯤꯅ ꯃꯧꯒꯤ ꯏꯁꯄꯣꯠꯀꯑꯦ
ꯑꯦ ꯅꯨꯡꯉꯥꯏꯗꯣꯏꯅꯦ ꯑꯦ ꯃꯣꯏꯠ ꯁꯥꯟꯅꯕ ꯀꯩꯁꯨ ꯍꯣꯏ ꯂꯩꯀꯥꯏꯒꯤ ꯃꯤꯗꯤ ꯀꯩꯁꯨ ꯐꯩꯕꯣꯟꯇꯦꯗ ꯁꯨꯝ ꯅꯨꯡꯉꯥꯏꯅꯕ ꯍꯥꯏꯗꯤ ꯑꯩꯈꯣꯏ ꯍꯔꯥꯎ ꯀꯨꯝꯍꯩ ꯄꯥꯡꯊꯣꯛꯄꯅꯤꯅ ꯅꯨꯡꯉꯥꯏꯅꯕ ꯃꯌꯥꯝ ꯏ ꯌꯥ ꯇꯧꯔꯒ ꯇꯧꯁꯤ ꯍꯥꯏꯕꯅꯤꯗ ꯑꯗꯨꯝ ꯑꯗꯨꯁꯨ ꯑꯩꯈꯣꯏ ꯇꯧꯋꯤꯗ ꯑꯩꯈꯣꯏꯁꯨ ꯇꯧꯅꯤ ꯍꯥꯏꯕꯅꯤ ꯑꯗꯨꯃꯥꯏꯅ ꯑꯗꯨꯃꯥꯏ ꯄꯣꯠ ꯇꯧꯕꯅꯗꯤ ꯐꯗꯤ ꯐꯩ ꯀꯩꯅꯣ ꯌꯥꯝ ꯍꯦꯟꯅ ꯀꯩꯅꯣ ꯇꯧꯔ ꯁꯔꯨꯛꯄꯨꯗꯤ ꯀꯣꯏꯕ ꯂꯥꯡꯕꯗ ꯆꯠꯆꯣꯏ ꯁꯔꯨꯛꯄꯨꯗꯤ ꯂꯩꯀꯥꯏ ꯑꯣꯏꯅ ꯑꯗꯨꯃꯥꯏꯅ ꯇꯧꯕꯗꯤ ꯐꯗꯤ ꯐꯩ ꯅꯣꯏꯁꯨ ꯇꯍꯧꯕꯗꯣ ꯌꯥꯝ ꯐꯩꯌꯦ ꯅꯣꯏ ꯇꯧꯔꯤꯗꯣ ꯂꯥꯛꯀꯦ ꯅꯣꯏ ꯏꯁꯄꯣꯔꯠꯇꯨꯁꯨ ꯅꯣꯏ ꯁꯥꯟꯅꯅꯤ ꯍꯥꯏꯅꯤꯗꯣ ꯍꯥꯏꯔꯛꯑꯣ ꯑꯩ ꯀꯣꯏꯔꯛꯀꯦ
ꯍꯥꯏꯔꯛꯀꯦ ꯑꯩꯈꯣꯏ ꯃꯧꯒ ꯂꯩꯁꯥꯕꯤꯒꯒꯤ ꯇꯥꯟꯅꯅꯤ ꯑꯇꯣꯞꯄ ꯂꯩꯀꯥꯏꯒꯤꯁꯨ ꯁꯥꯟꯅꯈ꯭ꯔꯦ ꯃꯣꯏꯒꯤꯗꯤꯅ ꯍꯧꯕ ꯅꯨꯃꯤꯠꯇ ꯁꯥꯟꯅꯈ꯭ꯔꯦ ꯑꯩꯈꯣꯏ ꯑꯩꯒꯤꯅ ꯍꯌꯦꯡ ꯂꯣꯏꯁꯤꯜꯂꯛꯄꯗꯣ ꯂꯣꯏꯔꯒ ꯌꯥꯎꯁꯪꯒꯤ ꯑꯔꯣꯏꯕ ꯅꯨꯃꯤꯠꯇꯨꯗ ꯁꯥꯟꯅꯅꯤꯅ ꯍꯥꯏ ꯑꯗꯨꯒꯗꯨ ꯄꯩꯁꯥꯒꯁꯨ ꯑꯩꯈꯣꯏꯒꯤ ꯃꯤꯅ ꯍꯥꯏꯗꯤ ꯎꯊꯣꯛꯏꯕ ꯃꯤꯒꯤ ꯇꯣꯉꯥꯟꯅ ꯄꯩꯁꯥꯒꯁꯨ ꯈꯥꯏꯗꯣꯛꯏ ꯑꯗꯨꯒ ꯃꯣꯏ ꯆꯥꯛ ꯆꯥꯅꯅꯤ ꯈꯣꯠꯅꯤ ꯀꯥꯏꯅ ꯍꯥꯏꯕꯅꯦ ꯑꯗꯣ ꯑꯩꯁꯦ ꯍꯥꯏꯗꯤ ꯐꯨꯠꯕꯣꯜꯒꯨꯝꯕ ꯁꯤꯗꯤ ꯀꯌꯥ ꯁꯥꯟꯅꯔꯛꯇꯦ ꯈꯪꯗꯦ ꯍꯥꯏꯕ ꯅꯨꯄꯥ ꯍꯔ ꯑꯗꯨꯝ ꯐꯩ ꯑꯗꯨ ꯍꯟꯗꯛꯇꯤ ꯑꯗꯨꯝ ꯌꯥꯎꯔꯒꯦꯅ ꯈꯜꯂꯤ ꯌꯦꯡꯉꯨꯔꯅꯤ ꯍꯟꯗꯛꯇꯤ ꯍꯥꯏꯔꯛꯀꯦ ꯑꯩ ꯅꯣꯏ ꯅꯣꯏ ꯆꯦ ꯍꯣꯏꯁꯨ ꯄꯨꯔꯒ ꯂꯥꯛꯑꯣ ꯅꯣꯏ ꯆꯤ ꯍꯁꯨ ꯊꯦꯡꯅꯗꯕ ꯀꯨꯏꯔꯦ ꯀꯨꯝꯍꯩ ꯍꯔꯥꯎ ꯁꯨꯃꯥꯏꯅ ꯊꯣꯛꯂꯛ ꯀꯥꯟꯗ ꯊꯦꯡꯅꯍꯧꯗ꯭ꯔꯗꯤ ꯑꯇꯣꯞꯄ ꯃꯇꯝꯗꯤ ꯀꯩꯁꯨ ꯍꯥꯏꯗꯤ ꯄꯨꯟꯕꯒꯤ ꯃꯇꯝꯗꯨ ꯂꯩꯇꯦ ꯑꯗꯨꯅ ꯍꯟꯗꯛꯤ ꯌꯥꯎꯁꯪꯒꯤꯗꯣ ꯑꯗꯨ ꯂꯥꯛꯑꯣ
ꯂꯥꯛꯀꯦ ꯂꯥꯛꯀꯦ ꯑꯩꯈꯣꯏ ꯆꯦꯁꯨ ꯍꯥꯏꯕꯅꯦ ꯃꯗ ꯀꯣꯏꯍꯜꯂꯛꯀꯦꯗ ꯍꯥꯏꯗꯤ ꯃꯥꯁꯨ ꯌꯥꯎꯁꯪꯗꯗꯤ ꯁꯪꯅꯤꯗꯅ ꯑꯇꯣꯞꯄ ꯃꯥ ꯑꯇꯣꯞꯄ ꯊꯕꯛ ꯆꯠꯂꯁꯨ ꯌꯥꯎꯁꯪꯗꯗꯤ ꯑꯗ ꯃꯥꯁꯨ ꯈꯪꯗꯦꯔ ꯑꯩꯈꯣꯏ ꯁ ꯁꯤ ꯆꯠ ꯁꯤꯟꯕꯅꯤꯅꯀꯣ ꯅꯣꯏꯁꯨ ꯁꯤꯟꯕꯅꯤꯅ ꯍꯥꯏꯗꯤ ꯁꯪꯗꯨꯗꯤ ꯑꯃꯨꯛ ꯂꯩꯀꯥꯏꯒꯤꯅꯦ ꯍꯥꯏꯕꯅꯤꯅ ꯑꯁ ꯑꯗꯨꯏ ꯅꯨꯄꯥ ꯀꯥꯏ ꯂꯩꯈꯔꯦ ꯑꯃꯨꯛ ꯀꯨꯏ ꯊꯤꯔꯛꯀꯅꯦꯕ ꯂꯩꯀꯥꯏ ꯁꯥꯊꯤꯑ ꯑꯩꯈꯣ ꯂꯩꯀꯥꯏꯗ ꯌꯥꯝ ꯁꯥꯊꯤꯌꯦ ꯃꯤ ꯑꯃ ꯋꯥꯠꯀꯅꯤ ꯌꯥꯕꯟꯇꯦꯗ ꯃꯌꯦꯛ ꯄꯥꯏꯔ ꯂꯥꯎꯔꯣ ꯌꯥꯗꯅꯤꯗ
ꯑꯩꯈꯣꯏ ꯂꯩꯀꯥꯏꯒꯤꯗꯨꯁꯨ ꯅꯍꯥꯅꯤꯅ ꯇꯧꯗ ꯌꯥꯗꯦ ꯅꯍꯥꯟꯣꯏ ꯑꯣꯏꯅ ꯆꯦꯟꯗꯣꯏꯅꯤꯅ ꯇꯧꯗ ꯌꯥꯗꯕꯅꯦ ꯑꯗꯨꯒꯤꯁꯨ ꯊꯕꯛꯇꯨ ꯇꯟꯖꯥ ꯌꯦꯡꯉꯒ ꯈꯔ ꯍꯥꯡꯗꯕ ꯅꯨꯃꯤꯠꯇꯔ ꯀꯩꯅꯣ ꯀꯩꯅꯣꯃ ꯂꯥꯛꯑꯣ ꯑꯗꯨꯒ ꯆꯥꯛꯇꯣ ꯑꯩꯈꯣꯏꯗ ꯆꯥꯁꯦꯗꯤ ꯅꯨꯃꯤꯠꯇꯨꯗꯤ ꯆꯥꯛ ꯀꯥꯡ ꯆꯥꯈꯤꯗꯕ ꯀꯨꯏꯔꯦ ꯑꯩꯈꯣꯏꯗ ꯅꯍꯥꯔꯣ ꯑꯗꯨꯝ ꯁ꯭ꯀꯨꯜ ꯀꯥꯃꯤꯟꯅꯔꯤꯀꯥꯟꯗ ꯑꯗꯨꯝ ꯆꯥꯛꯁꯨ ꯑꯗꯨꯝ ꯊꯦꯡꯅꯔ ꯈꯣꯠꯂ ꯆꯥꯏꯗꯅ ꯑꯩꯈꯣꯏ ꯏꯃꯅꯕꯨ ꯅꯣꯏ ꯀꯥꯡꯕꯨꯗꯨ ꯀꯩꯅꯣ ꯅꯍꯥꯟꯜꯂꯣꯏꯗꯤ ꯌꯥꯝ ꯎꯜꯂꯝꯕꯅꯦ ꯍꯧꯖꯤꯛꯀꯥꯟꯗꯤ ꯎꯈꯤꯗ꯭ꯔꯦ ꯈꯣꯠꯇ꯭ꯔꯦꯅ ꯍꯥꯏꯔꯤꯅꯦ ꯑꯩꯈꯣꯏ ꯃꯥꯅ ꯅꯪꯁꯨ ꯋꯥꯔꯤ ꯁꯥꯟꯅꯗꯕ ꯀꯨꯏꯔꯦ ꯈꯣꯠꯂꯦꯒ ꯍꯥꯏꯕꯅꯦ ꯍꯟꯗꯛꯇꯤ ꯄꯨꯂꯞ ꯂꯥꯛꯑꯣ ꯅꯣꯏ ꯆꯤꯔꯣꯏ ꯀꯩꯔꯣꯏ ꯇꯧꯔꯒ
ꯂꯥꯛꯀꯦ ꯂꯥꯛꯀꯦ ꯑꯩꯈꯣꯏ ꯂꯥꯛꯄ ꯂꯥꯛꯄꯩꯕꯨ ꯀꯩ ꯏꯟꯁꯥꯡ ꯄꯤꯖ ꯉꯝꯗꯣꯏꯅꯣꯕ
ꯅꯣꯏ ꯀꯔꯤ ꯆꯥꯅꯤꯡꯉꯤꯅꯣ ꯉꯥ ꯄꯥꯟ ꯆꯥꯅꯤꯡꯉꯤꯗ ꯉꯥꯅꯨ ꯆꯥꯅꯤꯡꯉꯤꯗ ꯂꯥꯛꯅꯤꯕꯨ ꯍꯥꯟꯅ ꯍꯥꯏꯗꯤ ꯀꯩꯅꯣ ꯑꯍꯥꯎꯕ ꯃꯌꯥꯝ ꯁꯤꯜꯂꯝꯒꯦ ꯀꯩꯒꯤꯅꯣ ꯑꯗꯨꯝ ꯂꯥꯛꯇꯪ ꯂꯥꯛꯑꯣ
ꯅꯪꯒꯤ ꯅꯍꯥꯥꯟꯔꯣ ꯑꯂꯤꯛꯄꯤꯗꯨꯣ ꯇꯧꯗꯣꯏꯖꯥꯠꯂꯥꯅ ꯈꯟꯕꯅꯤꯗ ꯅꯪꯒꯤ ꯄꯤꯖꯅꯤꯡꯗꯕꯤꯗꯣ ꯑꯃ ꯂꯩꯕ ꯣ ꯅꯥꯜꯂꯣꯏꯒꯤꯦ ꯂꯥꯛꯑꯒ ꯍꯋꯥꯏ ꯊꯣꯡ ꯄꯤꯖꯕꯤꯗꯣ ꯑꯩꯈꯣꯏꯗ ꯆꯥꯛ ꯂꯥꯛꯥꯎ ꯆꯔꯥꯛ ꯋꯥꯁꯤ ꯆꯔꯥꯛ ꯋꯥꯟꯁꯤ ꯂꯥꯛ ꯑꯍꯥꯎ ꯊꯣꯡꯉꯤ ꯑꯍꯥꯎ ꯊꯣꯡꯉꯤ ꯍꯋꯥꯏꯗ ꯉꯥ ꯉꯥ ꯊꯣꯡꯌꯥꯥꯛꯄ ꯅꯨꯄꯤ ꯊꯥ ꯊꯣꯡꯕꯗꯣ ꯑꯣꯏꯔꯝꯕꯗꯣ
ꯑꯗꯨ ꯅꯍꯥꯟꯋꯥꯏꯗꯤ ꯅꯍꯥꯟꯋꯥꯏꯗꯤ ꯏꯈꯨꯠꯇ ꯄꯩꯁꯥ ꯊꯣꯛꯇꯦ ꯍꯧꯖꯤꯛꯀꯥꯟꯗꯤ ꯏꯁꯥꯅ ꯏꯈꯨꯠ ꯊꯣꯛꯇ ꯊꯣꯛꯑꯕꯅꯤꯅꯅꯦ ꯆꯥꯅꯤꯡ ꯆꯥꯅꯤꯡꯕ ꯁꯦꯠꯅꯤꯡ ꯁꯦꯠꯅꯤꯡꯕꯅꯦ ꯁꯦꯠꯂꯤꯁꯦ ꯑꯗꯨꯅꯅꯦ ꯆꯥꯅꯤꯡꯕꯗ ꯍꯥꯏꯔꯣ ꯍꯧꯖꯤꯛꯇꯤ ꯑꯩ ꯇꯀꯦꯠꯇꯒꯤꯅꯦ ꯄꯩꯁꯥ ꯂꯣꯏꯇ ꯇꯧꯗꯣꯏꯁꯦ
ꯄꯩꯁꯥ ꯄꯥꯏꯈꯤꯕꯁꯤ ꯃꯤꯁꯤ ꯋꯥꯈꯜ ꯍꯣꯡꯉꯦ ꯍꯥꯏꯅ ꯆꯣꯝꯃꯤꯅꯦ ꯋꯥꯈꯟꯗ ꯌꯥꯝ ꯍꯣꯡꯉꯝꯕꯩ ꯋꯥꯅꯦꯕ ꯌꯥꯝ ꯆꯅꯤꯡꯉꯝꯕꯒꯤ ꯋꯥꯅꯦꯕ
ꯐꯩꯌꯦ ꯐꯩꯌꯦ ꯑꯗꯨꯃꯥꯏꯅ ꯇꯧꯋꯤꯗꯣ ꯑꯩꯈꯣꯏꯁꯨ ꯇꯧꯕ ꯉꯝꯕ ꯍꯧꯁꯤꯒ
ꯍ ꯂꯣꯏꯣꯏꯗꯨ ꯏꯃꯥ ꯏꯄꯥꯗ ꯆꯥꯂ ꯆꯥꯕꯅꯤꯅ ꯅꯣꯏꯗ ꯄꯤꯖꯅꯤꯡꯉꯁꯨ ꯐꯖꯅ ꯄꯤꯖꯕ ꯉꯝꯗꯦ ꯑꯗꯨ ꯍꯧꯛ ꯍꯧꯖꯤꯛꯀꯥꯟꯗꯤ ꯑꯩꯒꯤ ꯍꯥꯏꯗꯤ ꯈꯔ ꯈꯔꯗꯤ ꯀꯣꯝꯃꯦꯅ ꯑꯗꯨꯝ ꯍꯥꯏꯇꯥꯔꯦ ꯍꯥꯏꯗꯤ ꯑꯗꯨ ꯏꯃꯨꯡꯒꯤꯁꯨ ꯈꯔ ꯈꯥꯏꯗꯣꯛꯈ꯭ꯔꯅꯤ ꯑꯗꯨꯒ ꯑꯩꯒꯤ ꯑꯗꯨꯝ ꯀꯣꯔꯣꯔꯁꯥ ꯍꯥꯏ ꯑꯗꯨꯗꯔ ꯑꯗꯨꯝ ꯈꯔꯗꯤ ꯑꯗꯨꯝ ꯂꯦꯝꯕ ꯉꯝꯃꯦꯕ ꯍꯥꯏꯗꯤ ꯑꯩꯅ ꯇꯧꯔꯤꯗꯨꯁꯦ ꯑꯗꯣ ꯑꯩꯁꯨ ꯑꯗꯨꯏ ꯃꯔꯛꯇ ꯑꯩꯁꯨ ꯄꯩꯁꯥ ꯇꯥꯅꯤꯡꯉꯗꯅ ꯐꯤ ꯈꯔ ꯈꯔ ꯁꯥꯔꯤꯅꯤ ꯍꯧꯖꯤꯛꯀꯥꯟꯁꯦ ꯗꯥꯡꯒꯨꯝꯕ ꯀꯩꯒꯨꯝꯕꯁꯦ ꯆꯥꯛ ꯇꯣꯛꯑꯒ ꯈꯔ ꯍꯥꯡꯕ ꯀꯥꯟꯗꯣ ꯑꯩꯅ ꯑꯗꯨꯝ ꯑꯗꯨ ꯉꯝꯖ ꯉꯝꯖꯕ ꯑꯩꯅ ꯃꯇꯦꯛ ꯃꯇꯦꯛ ꯐꯤ ꯆꯥꯕ ꯍꯥꯏ ꯆꯍꯤ ꯑꯃꯨꯛ ꯐꯥꯗ꯭ꯔꯝꯅꯤ ꯑꯩꯅ ꯐꯅꯦꯛ ꯐꯥꯎꯒꯠꯂ ꯂꯩꯁꯦ ꯑꯗꯨ ꯑꯩꯅꯁꯨ ꯀꯌꯥ ꯏꯟꯀꯔꯦꯖ ꯇꯧꯗꯕ ꯑꯩꯅ ꯍꯥꯡꯕ ꯀꯥꯟꯗꯣ ꯆꯟꯖꯕ ꯀꯥꯟꯗ ꯑꯗꯨꯝ ꯈꯛ ꯈꯛ ꯁꯥꯔꯤꯅꯦ ꯄꯩꯁꯥ ꯇꯥꯅꯤꯡꯃꯟꯗꯅ
ꯎ ꯑꯣ ꯅꯣꯏ ꯐꯅꯦꯛꯀꯥꯟꯗꯣ ꯀꯃꯥꯏꯅ ꯁꯥꯏꯅꯣ ꯍꯥꯏꯗꯤ ꯐꯅꯦꯛꯇꯣ ꯍꯥꯏꯗꯤ ꯀꯌꯥ ꯀꯌꯥ ꯑꯃ ꯄꯤꯕꯅꯣ ꯍꯣꯏ ꯑꯗꯨꯣ ꯌꯥꯝ ꯁꯥꯟꯅꯩꯌꯦ ꯃꯤ ꯍꯧꯖꯤꯛꯀꯥꯟꯅꯤ ꯅꯨꯄꯤ ꯈꯔ ꯌꯥꯝ ꯁꯥꯟꯅꯩꯌꯦ ꯀꯌꯥꯝ ꯄꯩꯁꯥꯕꯨꯣꯡꯕ ꯇꯣꯡꯖꯥꯠꯂꯣ ꯃꯣꯏ ꯊꯕꯛꯇꯨ ꯀꯃꯥꯏꯅ ꯇꯧꯒꯦ ꯑꯝꯇ ꯍꯥꯏꯔꯛꯑꯣꯅꯦ
ꯑꯩꯒꯤꯗꯤ ꯌꯣꯟꯕꯩ ꯅꯠꯇꯦꯗ ꯑꯩꯈꯣꯏ ꯌꯨꯝꯒꯤ ꯏꯆꯤꯟ ꯏꯅꯥꯎ ꯁꯦꯠꯅꯕ ꯑꯩꯒꯤ ꯁꯦꯠꯄꯒꯤ ꯉꯥꯛꯇ ꯐꯅꯤ ꯍꯥꯏꯗꯤ ꯑꯩꯈꯣꯏ ꯁꯁꯤꯗꯤ ꯋꯥꯟ ꯄ꯭ꯂꯥꯏꯅꯦ ꯍꯥꯏꯗꯤ ꯇꯥꯡꯕ ꯀꯥꯟꯗꯗꯤ ꯃꯣꯏ ꯂꯨꯄꯥ ꯂꯤꯁꯤꯡ ꯑꯅꯤ ꯑꯍꯨꯝꯒ ꯍꯦꯟꯒꯤꯁꯨ ꯁꯥꯟꯅꯩꯑꯌꯦꯕ ꯑꯩꯈꯣꯏ ꯃꯅꯤꯡ ꯉꯥꯁꯣꯝꯗ ꯑꯩꯈꯣꯏꯁꯤꯗꯤ ꯂꯨꯄꯥ ꯆꯥꯃ ꯆꯥꯝꯃꯉꯥꯒꯤ ꯁꯨꯕ ꯆꯥꯝꯕ ꯏꯁꯥꯅ ꯑꯗꯨꯝ ꯌꯥꯖꯕꯗꯣ ꯑꯗꯨꯝꯕꯅꯦ ꯁꯥꯏ ꯑꯇꯥꯡꯕꯗꯤ ꯁ ꯉꯝꯗꯦ ꯑꯇꯥꯡꯕꯗꯤ ꯃꯤꯉꯣꯟꯗ ꯑꯇꯥꯡꯕꯗꯨꯗꯤ ꯌꯥꯝ ꯀꯨꯏꯅꯩ ꯆꯪꯉꯦꯅ ꯍꯥꯏꯌꯦꯕ ꯍꯥꯏꯗꯤ ꯁꯥꯕ ꯃꯇꯝꯗ ꯍꯥꯏꯗꯤ ꯃꯣꯏꯒꯤ ꯂꯪꯣ ꯍꯥꯟꯅ ꯐꯨꯣ ꯍꯒ ꯃꯆꯨ ꯂꯥꯛꯑ ꯈꯣꯠꯂꯒ ꯑꯗꯨꯃꯥꯏꯅ ꯁꯥꯗꯕ ꯌꯥꯗꯦꯅ ꯑꯩꯁꯤꯗꯤ ꯑꯗꯨꯝ ꯕꯖꯥꯔꯗꯒꯤ ꯑꯩꯅ ꯀꯩꯊꯦꯜ ꯆꯠꯄ ꯀꯥꯟꯗꯣ ꯑꯗꯨꯗ ꯂꯪꯅ ꯑꯗꯨꯝ ꯂꯧꯔꯒ ꯌꯨꯝꯒꯤ ꯁꯦꯠꯅꯕ ꯑꯣꯏꯅ ꯑꯗꯨꯝ ꯊꯥꯖꯕꯅꯤꯗ ꯅꯣꯏ ꯆꯦ ꯍꯣꯏꯁꯨ ꯅꯍꯥꯟꯋꯥꯣꯏ ꯐꯅꯦꯛ ꯁꯔꯤꯅꯦ ꯈꯣꯠꯂꯤꯅꯦꯒ ꯇꯧ ꯇꯏꯅꯦ ꯍꯧꯖꯤꯛꯀꯥꯟꯗꯤ ꯁꯥꯗ꯭ꯔꯕꯣ
ꯃꯥ ꯍꯧꯖꯤꯛꯀꯥꯟꯗꯤ ꯑꯁꯨꯝ ꯂꯩꯔ ꯑꯩ ꯁꯥꯔꯦꯗ ꯁꯥꯗꯤ ꯁꯥꯕ ꯅꯣꯏ ꯅꯪ ꯑꯗꯣ ꯅꯈꯣꯏ ꯅꯨꯄꯥꯒꯤ ꯈꯨꯗꯩ ꯀꯥꯏꯗꯨꯗꯤ ꯌꯥꯎꯗ꯭ꯔꯣ ꯁꯥꯕꯗꯣ ꯑꯝꯇ ꯂꯧꯖꯒꯦꯅꯦ ꯄꯩꯁꯥ ꯄꯤꯒꯅꯤ ꯄꯩꯁꯥ ꯄꯤꯅꯤ ꯅꯪ ꯆꯤꯡꯅꯒꯅꯨ ꯑꯩ ꯀꯩꯁꯨ ꯂꯤꯛꯇ꯭ꯔꯅꯤ
ꯁꯥꯗꯤ ꯁꯥꯗ꯭ꯔꯕꯣ ꯈꯨꯗꯩꯀꯗꯨꯗꯤꯅꯦ
ꯈꯨꯗꯩꯁꯦ ꯑꯩꯈꯣꯏ ꯏꯅꯦ ꯑꯃꯒꯤꯗꯤ ꯁꯥꯕꯅꯦ ꯍꯌꯦꯡ ꯑꯗꯨꯝ ꯂꯥꯛꯄ ꯀꯥꯟꯗꯨꯗ ꯌꯦꯡꯃꯤꯟꯅꯔꯨꯁꯦ ꯃꯥꯒꯤ ꯍꯟꯗꯛ ꯃꯥꯒꯤ ꯈꯨꯗꯩ ꯃꯔꯨ ꯀꯇ ꯇꯧꯕꯅꯦ ꯌꯥꯃꯗꯣ ꯍꯣꯏ ꯀ ꯄ ꯁꯥꯗꯦ ꯈꯨꯗꯩ ꯃꯔꯨ ꯍꯥꯏꯥꯏꯁꯦ ꯂꯩꯁꯥꯕꯤꯗꯤ ꯑꯗꯨꯝ ꯌꯥꯎꯅꯔꯤꯅꯦ ꯍꯥꯏꯗꯤ ꯂꯨꯍꯣꯡꯕꯒꯤ ꯄꯣꯛꯄꯥꯡ ꯍꯥꯏꯗꯤ ꯂꯨꯍꯣꯡꯕꯗ ꯑꯗꯨꯝ ꯅꯨꯄꯥꯒꯤꯗꯤ ꯅꯨꯄꯤꯅ ꯄꯨꯊꯣꯔꯤꯅꯤꯗꯅ ꯑꯗꯨꯃꯥꯏꯅ ꯑꯗꯨꯝ ꯃꯤ ꯌꯥꯎꯅꯩꯍꯦ ꯃꯌꯥꯝ ꯈꯨꯗꯩ ꯃꯔꯨꯞꯀ ꯍꯥꯏꯔꯒ ꯅꯨꯄꯥꯅ ꯌꯥꯎꯕꯩ ꯋꯥꯠꯂꯠꯇꯅꯤ ꯃꯤꯅ ꯈꯨꯗꯩ ꯃꯔꯨꯞ ꯈꯨꯗꯩꯈꯛꯀꯤ ꯐꯅꯦꯛꯀꯨꯝꯕꯁꯤꯗꯤ ꯑꯗꯨꯝ ꯏꯐꯪ ꯏꯐꯪ ꯐꯪꯉꯤꯗꯅ ꯂꯧꯒ ꯍꯥꯏꯕꯗꯤ ꯐꯅꯦꯛꯀꯨꯝꯕ ꯀꯩꯒꯨꯝꯕꯒꯤ ꯃꯔꯨꯞꯇꯨꯗꯤ ꯍꯧꯋꯤꯗꯅ ꯈꯨꯗꯩ ꯃꯔꯨ ꯀꯥꯁꯤꯗꯤ ꯄꯥꯛꯉꯨꯗꯕꯤꯅ ꯑꯗꯨꯝ ꯌꯥꯎꯅꯔꯤꯅꯤ
ꯐꯩꯌꯦ ꯐꯩꯌꯦ ꯄꯩꯁꯥ ꯇꯥꯟꯕ ꯉꯝꯅ ꯍꯣꯠꯅꯩꯗꯣ ꯑꯩꯈꯣꯏꯗꯤ ꯁ